ꯑ ꯍꯜꯂꯣ
ꯂ ꯇꯥꯏ
ꯑ ꯅꯨꯡꯉꯥꯏꯔꯤꯕꯣ
ꯃ ꯉꯔꯤ ꯍꯥꯏꯥꯏ ꯇꯔꯦ
ꯑꯩꯁ ꯑꯗꯨꯗꯤ ꯅꯨꯡꯉꯥꯏꯇꯕ ꯃꯥꯜꯂꯦ
ꯅꯪꯗꯤ ꯅꯨꯡꯉꯥꯏꯔꯤꯕꯣ
ꯎꯝ ꯑꯩꯁꯨ ꯑꯗꯨꯝ ꯅꯨꯡꯉꯥꯏꯔꯤ ꯃꯌꯥꯝ ꯅꯨꯡꯉꯥꯏꯔ ꯑꯩꯁꯨ ꯑꯗꯨꯝ ꯅꯨꯡꯉꯥꯏꯔꯦ
ꯍꯣꯏ ꯆꯥꯛꯇꯤ ꯆꯥꯔꯕꯣ
ꯑ ꯆꯒ ꯆꯁꯂꯦ
ꯀꯩꯖꯪ ꯆꯀꯦ
ꯉꯁꯤꯗꯤ ꯈꯥꯃꯦꯟ ꯀꯥꯡꯁꯣꯏ ꯀꯥꯡꯒꯧ ꯇꯧꯁꯜꯂꯦ ꯁꯤꯁꯇꯔꯤꯖꯥꯔꯕꯣ
ꯑꯩ ꯆꯗ꯭ꯔꯤꯌꯦꯦ
ꯑꯦ ꯈꯔ ꯉꯟꯃꯟꯗ꯭ꯔꯣꯍꯩ ꯑꯗꯨꯗꯤ
ꯍꯣꯏ ꯏꯃꯥꯟꯅꯨꯕꯤ ꯈꯣꯏ ꯉ ꯍꯥꯏꯕ
ꯑꯣ
ꯁꯤꯁꯇꯔꯁꯦ ꯉꯁꯤꯗꯤ ꯀꯩꯅꯣ ꯆꯠꯇ꯭ꯔꯕꯣ ꯀꯔꯤ ꯁꯤꯁꯇꯔꯒꯤ ꯀꯩꯅꯣꯝ ꯆꯠꯄ ꯆꯠꯇ꯭ꯔꯕꯣ
ꯑꯣ ꯉꯁꯤꯗꯤ ꯆꯠꯇ꯭ꯔꯦ
ꯑꯣ ꯁꯤꯇꯤ ꯑꯣꯏꯕ
ꯍꯣꯏ ꯁꯨꯇꯤꯃꯛꯇꯤ ꯑꯣꯏꯗꯦ ꯑꯗꯨꯁꯨ ꯆꯠꯇ꯭ꯔꯦꯗ ꯍꯌꯦꯡ ꯍꯪ ꯁꯤꯒꯨꯝꯕ ꯑꯃꯨꯛ ꯆꯠꯀꯅꯤ ꯑꯗꯨꯒ ꯁꯤꯗꯤꯤ ꯆꯠꯂꯔꯒꯦ
ꯑꯗꯨꯒ ꯁꯤꯗꯤ ꯒ꯭ꯌꯥꯟ ꯇꯥꯅ ꯄꯣꯠ ꯊꯥꯔꯦ ꯑꯗꯨꯅ
ꯑꯩꯅ ꯃꯥꯟꯕ ꯍꯥꯏꯇꯥꯔꯦ ꯁꯤꯇꯒꯤ ꯃꯑꯣꯡꯁꯦ ꯄꯣꯊꯥꯕꯒꯤ ꯃꯑꯣꯡꯗ ꯀ ꯑꯃ ꯃꯥꯟꯕ
ꯃꯥꯅꯦ ꯃꯥꯅꯦ ꯕꯣꯜꯗꯤ ꯌꯦꯡꯕ꯭ꯔꯣ
ꯑꯣ ꯍꯤꯁꯇ ꯉꯥꯛꯇꯪ ꯉꯥꯏꯕꯤꯌꯨꯀꯣ
ꯍꯣꯏ ꯍꯣꯏ
ꯑꯣ ꯁꯤ ꯆꯪ ꯁꯤꯗꯤ ꯕꯣꯟ ꯌꯦꯡꯗ꯭ꯔꯣ
ꯑꯩꯁꯦ ꯌꯦꯗ
ꯑꯣ
ꯕꯣꯕꯨꯗꯤꯅꯦ ꯉꯔꯥꯡꯗꯣ ꯎꯝ ꯄꯨꯡ ꯕꯣꯔꯣ ꯃꯈꯥꯏꯒꯤꯗꯣ
ꯇꯪꯈꯥꯏꯒꯨꯝꯕ ꯈꯛꯇ ꯌꯦꯡꯉꯒ ꯑꯃꯨꯛ ꯇꯣꯛꯈ꯭ꯔꯦ
ꯑꯣ ꯃꯄꯨꯡ ꯐꯥꯅ ꯌꯦꯡꯗ꯭ꯔꯦꯕ
ꯍꯣꯏ ꯑꯌꯨꯛꯀꯤꯁꯨ ꯌꯦꯡꯗ꯭ꯔꯦꯗ ꯇꯨꯝꯅꯤꯡꯕ ꯌꯦꯡ ꯉꯔꯥꯡꯁꯨ ꯑꯩꯈꯣꯏꯗꯣ ꯐꯖꯅ ꯇꯨꯝꯗꯦ ꯍꯥꯏꯇꯥꯔꯦ
ꯑꯥ
ꯑꯗ ꯀꯦ ꯇꯨꯝꯈ꯭ꯔꯒꯦꯅ ꯏꯃꯥꯟꯅꯕꯤ ꯑꯅꯤꯕꯨꯗꯤ ꯌꯦꯡꯕꯅꯦ ꯑꯩꯗꯤ ꯌꯦꯡꯅꯤꯡꯗ꯭ꯔꯦꯅ ꯌꯦꯡꯗ꯭ꯔꯦ
ꯍꯣꯏꯗ ꯁꯤ ꯇꯨꯝꯅꯤꯡꯒꯗꯤ ꯆꯨꯝꯊꯣꯛꯄꯅ ꯈꯕ ꯑꯃꯁꯨ ꯂꯩ
ꯍꯣꯏ ꯉꯔꯥꯡ ꯅꯨꯡꯗꯥꯡ ꯇꯨꯝꯗꯦ ꯅꯣꯡꯉꯥꯜꯂꯦ ꯇꯨꯝꯕ
ꯑꯥ
ꯑꯗꯨꯒꯤ ꯅꯨꯡꯉꯥꯥꯟꯕꯗꯨꯗꯤ ꯌꯦꯡꯅꯤꯡꯗꯕ ꯍꯥꯏꯇꯥꯔꯦ
ꯑꯣ ꯑꯗꯨꯒꯤ ꯐꯖꯅ ꯍꯧꯖꯤꯛ ꯆꯦꯊꯕ ꯃꯥꯜꯂꯦ
ꯍ ꯅꯪꯒꯤ ꯌꯦꯡꯕ꯭ꯔꯣ ꯅꯣꯡꯉꯥꯟꯕꯒꯤꯗꯣ
ꯅꯣꯡꯉꯥꯟꯕꯒꯤꯁꯦ ꯌꯦꯡꯗ꯭ꯔꯦ ꯁꯤꯁꯇꯔ ꯍꯌꯦꯡꯒꯨꯝꯕ ꯌꯦꯡꯕ ꯌꯥꯏ
ꯑꯣ ꯑꯣ ꯍꯌꯦꯡ ꯗꯤ ꯑꯩꯁꯨ ꯌꯦꯡꯗꯣꯏꯅꯦ ꯑꯥꯞꯁ
ꯑꯦꯁ ꯃꯅꯔꯦ ꯑꯗꯨꯗꯤꯌꯦꯦ
ꯍꯩꯇ꯭ꯔꯗꯤ ꯇꯤ ꯃꯥꯟꯅꯔꯝ ꯅꯧ ꯃꯥꯜꯂꯦ ꯑꯗꯨꯗꯤ
ꯃꯅꯥꯑꯦ ꯃꯅꯥꯔꯝꯅꯤ
ꯑꯥ
ꯃꯟꯅꯔꯝꯒꯅꯤ ꯃꯅꯔꯝꯒꯅꯤ ꯑꯩꯈꯣꯏ
ꯌꯦꯡꯊꯔꯁꯤ ꯁꯗꯨꯗꯤ ꯍꯌꯦꯡ ꯐꯖꯅ ꯁꯤꯌꯥꯔꯁ ꯇꯧꯊꯔꯁꯦ
ꯍꯣꯏ ꯇ ꯇꯥꯔꯦ ꯉꯁꯤꯒꯤ ꯊꯕꯛ ꯊꯕꯛꯝ ꯆꯠꯂꯣꯏꯗ꯭ꯔꯣ
ꯆꯠꯂꯤꯗ ꯁꯤꯁꯇ ꯅꯣꯡ ꯃꯪꯉꯦ ꯃꯩ ꯂꯥꯛꯇꯦꯅ ꯁꯨꯝ ꯃꯌꯥꯝꯒ ꯋꯥꯔꯤ ꯋꯥꯇꯥꯏ ꯇꯧꯔꯝꯃꯤꯩꯖꯥꯠꯅꯤ ꯀꯅꯥ ꯀꯅꯥ ꯔꯦꯗꯤ ꯂꯩꯕ꯭ꯔꯖꯥꯠꯅꯣꯅ
ꯑꯣ
ꯑꯗꯨ ꯁꯤꯁꯇꯔ ꯍꯁ ꯋꯥꯔꯤ ꯁꯥꯟꯅꯕꯁꯨꯨꯝ ꯅꯨꯡꯉꯥꯏꯌꯦꯅ ꯁꯨꯝ ꯇꯧꯔꯛꯏꯖꯥꯠꯅꯤ
ꯅꯣꯡꯃꯪꯉꯁꯨ ꯑꯗꯨꯝ ꯁꯥꯏꯗ
ꯎꯝ ꯅꯣꯡ ꯑꯣꯝꯆꯥꯛꯅꯕ ꯍꯥꯏꯕ꯭ꯔꯥ ꯑꯗꯨ ꯑꯣꯏꯗꯣꯏꯅꯦ ꯟꯖꯥ ꯁꯨꯖꯨꯗꯕꯅꯦ ꯑꯩꯈꯣꯏ ꯃꯅꯤꯄꯨꯔꯒꯤ ꯏꯝꯐꯥꯜꯗꯗꯤ
ꯍꯣꯏ ꯑ ꯉꯔꯥꯡ ꯑꯩꯈꯣꯏꯁꯨ ꯃꯩ ꯂꯛꯇꯦ ꯉꯁꯤꯕꯨꯗꯤ ꯂꯥꯛꯈ꯭ꯔꯦ
ꯑꯣ ꯍꯧꯖꯤꯛ ꯍꯧꯖꯤꯛ ꯍꯣꯏꯕꯨꯗꯤ ꯑꯗꯨꯝ ꯂꯥꯛꯏ ꯅꯣꯡ ꯆꯨꯖꯨꯗ ꯐꯅ ꯍꯥꯏꯒꯗ꯭ꯔꯥ ꯍꯧꯖꯤꯛ ꯐꯥꯎꯒꯤꯗꯤ ꯂꯥꯛꯏ
ꯑꯣ ꯑꯩꯣꯏ ꯂꯥꯟꯆꯗꯦꯇ ꯄꯤꯔꯥ ꯀꯥ ꯃꯤ ꯑꯇꯩꯒꯤ ꯂꯥꯛꯑꯁꯨ ꯑꯩꯈꯣꯏ ꯂꯥꯏꯟ ꯈꯛꯇ ꯂꯥꯛꯇꯕ ꯑꯗꯨ ꯇꯧꯋꯦꯕ
ꯑꯣ
ꯑ
ꯇꯧꯐꯝꯁꯨ ꯈꯪꯗ꯭ꯔꯦ ꯒ꯭ꯌꯥꯟ ꯇꯥꯗ꯭ꯔꯦ ꯀꯔꯤ ꯇꯧꯔꯒ ꯂꯩꯒꯦꯩꯅꯣꯁꯨ ꯈꯪꯗ꯭ꯔꯦ
ꯅ ꯏꯁꯩ ꯇꯥꯔꯛꯐꯥꯎ ꯂꯩꯊꯣꯛꯑꯣ ꯑꯗꯨꯏ ꯁꯔꯨꯛ ꯏꯁꯩ ꯇꯥꯔꯛ ꯍꯣ ꯂꯩ ꯍꯣ
ꯑꯁ ꯏꯁꯩ ꯇꯥꯕꯁꯨ ꯍꯣꯏ ꯑꯃꯔꯣꯝꯗ ꯇꯧꯋꯦ ꯑꯗꯣ ꯐꯣꯟꯁꯨ ꯌꯦꯡꯃꯥꯟꯗꯅꯕ ꯑꯣ ꯍꯧꯖꯤꯛꯀꯥꯟꯁꯦ ꯆꯥꯕꯒ ꯇꯨꯝꯕꯒ ꯐꯣꯟ ꯌꯦꯡꯕꯒ ꯑꯗꯨ ꯈꯛꯇ ꯉꯥꯏꯔꯦ ꯑ ꯐꯣꯟꯣꯟ ꯟꯗꯅ ꯃꯤꯀꯁꯦ ꯂꯣꯏ ꯅꯥꯔꯦ ꯑꯁꯣꯟꯒ ꯍꯤꯡꯕ ꯌꯥ ꯌꯥꯗ꯭ꯔꯦ ꯄꯤ ꯑꯗꯨꯝ ꯇꯥꯕꯕꯃꯤꯠꯇ
ꯎꯝ ꯁꯤꯁꯔꯗꯤ ꯐꯖꯩ ꯌꯦꯡꯉꯝꯗꯧ ꯃꯥꯜꯂꯦ ꯑꯗꯨꯗꯤ
ꯌꯦꯡꯉꯦ ꯍꯧꯖꯤꯛꯀꯥꯟꯁꯦ ꯐꯖꯅ ꯌꯦꯡꯉꯦ
ꯎꯝ
ꯀꯔꯤꯁꯨ ꯇꯧꯗꯕꯤꯅ ꯆꯥꯛ ꯆꯠꯇꯣꯛꯑꯦ ꯀꯥꯗ ꯆꯪꯉꯦ ꯐꯣꯟ ꯌꯦꯡꯉꯦ
ꯎꯝ ꯏꯁꯩꯆ ꯉꯥꯛꯇꯪ ꯊꯝꯕꯒꯤ ꯑꯔꯥ
ꯍ ꯌꯥꯏ ꯌꯥꯏ ꯌꯥꯏ
ꯍꯣ ꯍꯣꯏ ꯌꯥ
ꯍ ꯍꯣ ꯍꯣꯏ ꯎꯝ ꯎꯝ ꯎꯝ